ꯑ ꯑ ꯇꯥꯏꯌꯦ ꯫
ꯀꯩꯗꯧꯏꯅꯣ꯫
ꯑꯁ ꯆꯥꯛ ꯊꯣꯡꯂꯤꯌꯦ꯫
ꯑꯁ ꯍꯧꯖꯤꯛꯐꯥꯎ ꯆꯥꯛ ꯆꯥꯗ꯭ꯔꯤ꯫
ꯑꯁ ꯍꯧꯖꯤꯛ ꯈꯛꯇ ꯍꯧꯒꯠꯄꯗ ꯉꯥꯏꯔꯤꯕ ꯑꯗꯨꯒꯤ ꯊꯦꯡꯅ ꯍꯧꯒꯠꯄꯒꯤ꯫
ꯑꯣ ꯀꯩ ꯏꯟꯁꯥꯡ ꯊꯣꯡꯒꯦ꯫
ꯑꯁ ꯈꯥꯃꯦꯟꯒ ꯑꯂꯨꯒ꯫ ꯀꯩꯅꯣ ꯃꯃꯤꯡ ꯈꯪꯗꯦꯗ ꯍꯋꯥꯏꯒꯤ ꯀꯩꯅꯣ ꯗꯣ ꯫
ꯎꯝ ꯍꯥꯎꯋꯤꯅ ꯀꯥꯡꯁꯣꯏꯅꯤ ꯍꯥꯎꯕꯅꯦ꯫
ꯆꯥꯕ ꯂꯣꯏꯔꯝꯅꯤꯅꯦ ꯅꯣꯏꯗꯤꯀꯣ꯫
ꯎꯝ ꯉꯥꯁꯥꯏꯗꯒꯤ ꯂꯣꯏꯔꯦ꯫
ꯀꯩ ꯏꯟꯖꯥꯡ ꯆꯥꯔꯦ꯫
ꯑꯁ ꯑꯩꯈꯣꯏ ꯎꯝ ꯁꯤꯕꯣꯠꯀ꯫ ꯕꯤꯟꯁꯒꯥ ꯀꯩꯅꯣꯗꯣ ꯁꯧꯒ꯭ꯔꯤ ꯃꯅꯥꯗꯣ ꯀꯥꯡꯁꯣꯏ ꯆꯥꯏ꯫ ꯗꯨꯒꯥ ꯀꯥꯔꯣꯠꯀ ꯑꯂꯨ ꯀꯥꯡꯉꯧ ꯆꯥꯕ꯫
ꯎꯝ ꯍꯥꯎꯋꯤꯅꯦ
ꯎꯝ ꯍꯥꯎ
ꯅꯣꯡ ꯆꯨꯕꯔ ꯑꯗꯣꯝ ꯈꯨꯟꯗ ꯁꯤꯗꯁꯨ ꯅꯣꯡ ꯁꯨꯛꯆꯨ ꯆꯨ ꯗꯕ ꯁꯥꯃꯟꯕꯒꯤ ꯅꯣꯡ ꯆꯨꯔꯗꯤ ꯐꯗꯣꯏꯅꯦ ꯈꯟꯂꯤꯅꯤ ꯁꯨꯛꯆꯨ ꯆꯨꯨꯗꯦ ꯁꯤꯗ
ꯅꯣꯡ ꯃꯪꯉꯒ ꯂꯩꯌꯦ ꯅꯣꯡꯗꯤ ꯇꯥꯗꯦ ꯑꯗꯣ ꯑꯩꯁꯨ ꯐꯤ ꯁꯨꯅꯤꯡꯉꯥꯏ ꯂꯩ꯫
ꯏꯁꯤꯡ ꯂꯩꯇ꯭ꯔꯕꯣ ꯍꯣꯏꯒꯤꯗꯤꯀꯣ ꯏꯁꯤꯡ ꯇꯥꯗ꯭ꯔꯦꯕ꯫
ꯑꯣ꯫
ꯑꯩꯗꯨ ꯅꯣꯡ ꯆꯨꯔꯗꯤ ꯐꯅꯤꯅ ꯈꯜꯂꯤ ꯁꯨꯁꯨ ꯁꯨꯔꯛꯄꯥ
ꯈꯪꯗꯦ ꯍꯟꯗꯛ ꯅꯣꯡ ꯁꯨꯛꯆꯨ ꯆꯨꯗꯦꯀꯣ꯫
ꯎꯝ ꯅꯣꯡ ꯆꯨꯕ ꯃꯇꯝ ꯅꯠꯇ꯭ꯔ ꯍꯧꯖꯤꯛ꯫
ꯃꯇꯝꯅꯦ ꯍꯧꯖꯤꯛ ꯊꯦꯡꯕꯨ ꯊꯦꯡ ꯃꯥꯟꯈ꯭ꯔꯦꯗ ꯍꯟꯗꯛꯁꯦ꯫
ꯎꯝ꯫ ꯅꯣꯡ ꯁꯨꯕ ꯃꯇꯝꯅꯤ ꯆꯨꯁꯨ ꯆꯨꯔꯛꯇꯦ ꯈꯪꯗꯦ ꯑꯁ꯫
ꯂꯧꯗꯨꯁꯨ ꯑꯣꯏꯔꯣꯏ ꯅꯣꯡ ꯆꯨꯗꯕꯅꯤꯅ꯫
ꯎꯝ꯫
ꯀꯅꯥ ꯀꯅꯥ ꯂꯩꯅꯣ꯫
ꯑꯩ ꯏꯃꯥꯟꯅꯕꯤꯒ ꯂꯩꯌꯦ꯫
ꯎꯝ ꯑꯣ
ꯀꯣꯆꯤꯡ ꯂꯧꯕꯀꯣ꯫
ꯎꯝ꯫
ꯑꯗꯨꯒꯤ꯫
ꯅꯨꯡꯉꯥꯏꯔꯦꯅꯦ ꯅꯣꯏꯗꯤ ꯍꯧꯒꯠꯅꯤꯡꯕ ꯃꯠ ꯇꯝꯗ ꯍꯧꯒꯠꯊꯥ ꯑꯗꯨꯒꯤꯅꯦꯕ꯫
ꯎꯝ꯫
ꯅꯨꯡꯉꯥꯏꯔꯤꯕꯣ ꯃꯌꯥꯝ꯫
ꯃꯌꯥꯝ ꯅꯨꯡꯉꯥꯏꯔꯤ꯫
ꯈꯨꯟꯗꯗꯤ ꯑꯗꯨꯝ ꯃꯤ ꯑꯗꯨꯝ ꯂꯩꯔꯤꯕꯣ꯫
ꯎꯝ ꯂꯩꯥꯏꯌꯦꯗ
ꯎꯝ꯫
ꯋꯥꯁꯨ ꯉꯥꯅꯤꯡꯉꯥꯏ ꯂꯩꯇꯅꯦ ꯋꯥꯔꯤ ꯁꯥꯅꯤꯡꯉꯥꯁꯨ꯫
ꯋꯥꯔꯤ ꯂꯤꯔꯣ ꯇꯥꯔꯁꯦ ꯅꯣꯏ ꯋꯥꯔꯤ ꯌꯥꯝ ꯈꯪꯉꯝꯒꯅꯤ꯫
ꯑꯁ ꯑꯩꯈꯣꯏꯒꯤ ꯋꯥꯔꯤꯗꯤ ꯑꯣꯏꯗꯕ ꯋꯥꯔꯤ ꯈꯛꯇꯅꯦ꯫
ꯅꯣꯛꯅꯤꯡꯉꯥꯏ ꯍꯥꯏꯌꯨ ꯍꯥꯏꯕꯅꯤꯗ꯫
ꯎꯝ ꯑꯗꯨꯒꯨꯝꯕ ꯋꯥꯔꯤꯗꯣ ꯍꯥꯏꯇꯦꯅꯦ ꯑꯩꯗꯤ꯫
ꯅꯪ ꯀꯩꯗꯧꯉꯩꯅꯣ ꯌꯥꯎꯔꯤꯁꯦ꯫ ꯉꯔꯥꯡ꯫
ꯅꯍꯥ ꯅꯍꯥꯟ ꯎꯝ ꯅꯍꯥꯟꯗꯣ ꯉꯔꯥꯡ ꯍꯪ ꯆꯤꯠꯇꯣ꯫
ꯎꯝ꯫
ꯑꯗꯨ ꯌꯥꯎꯔꯒꯀꯣ ꯑꯥ ꯑꯝꯃꯥꯗꯨꯗ ꯐꯣꯟ ꯇꯧꯋꯦ ꯑꯗꯨꯒ
ꯍꯥꯟꯅ ꯇꯧꯔꯝꯕ ꯅꯝꯕꯔꯗꯣ ꯑꯃꯨꯛ ꯇꯧꯔꯒ ꯌꯥꯗꯕ꯫
ꯎꯝ꯫
ꯑꯩ ꯒꯤꯔꯥ ꯈꯪꯗꯦ꯫ ꯑꯩꯒꯤ ꯑꯩ ꯑꯩ ꯈꯣꯟꯖꯦꯜꯗꯣ ꯌꯥꯝ ꯂꯥꯡꯕ꯭ꯔꯣ꯫
ꯇꯧꯗꯦꯗ ꯑꯗꯣ ꯃꯔꯛ ꯃꯔꯛꯇ ꯌꯥꯗꯕꯁꯨ ꯌꯥꯎꯕꯅꯦ ꯑꯃꯨꯛ꯫ ꯉꯍꯥꯛꯇꯪ ꯂꯩꯔꯒ ꯀꯣ꯫
ꯑꯥ
ꯑꯃꯨꯛ ꯌꯥꯕꯁꯨ ꯌꯥꯎꯔꯛꯄꯅꯦ ꯁꯨꯝ ꯇꯧꯕꯅꯦ
ꯎꯝ ꯅꯣꯏꯗꯤ ꯀꯩ ꯀꯩ ꯏꯟꯖꯥꯡ ꯆꯥꯅꯒꯦ
ꯂꯥꯡ ꯐꯥꯎ ꯆꯥꯅꯤꯡꯉꯥꯏ ꯂꯩꯇꯦ ꯑꯁ ꯐ꯭ꯔꯤꯒꯤ ꯄꯣꯠ ꯐꯪꯗꯕꯅꯤꯅ ꯑꯂꯨꯒꯨꯝꯕ ꯈꯥꯃꯦꯟ ꯀꯨꯝꯕ ꯁꯤ ꯈꯛꯇꯅꯦ ꯆꯥꯔꯤꯖ‌ꯦ ꯈ‌ꯣꯡꯗ꯭ꯔꯨꯝ ꯀꯨꯝ ꯌꯨꯝꯗꯒ ꯄꯨꯔꯥ ꯑꯖꯨ ꯀꯣ ꯊꯨꯅ ꯄꯨꯝꯃꯦꯕ
ꯑꯦ ꯍꯥ ꯅꯣꯏ ꯌꯨꯝꯗ ꯈꯣꯡꯗ꯭ꯔꯨꯝꯗꯣ ꯄꯥꯟꯕ꯭ꯔꯣ
ꯎꯝ ꯄꯥꯟꯗꯝꯅꯦ ꯊꯥꯗꯕꯅꯦ ꯍꯧꯖꯤꯛꯀꯥꯟ ꯈꯪꯗꯦ ꯑꯩꯁꯨ ꯗꯨꯗꯤ ꯊꯥꯗꯕꯅ‌ꯦ
ꯏꯁ ꯊꯟ ꯇꯒꯥ ꯂꯩꯔꯗꯤ ꯎꯝ ꯁꯤꯡꯖꯨꯒ ꯆꯥꯔꯅꯤ ꯑꯦꯟꯁꯥꯡ ꯆꯥꯔꯣꯏꯗ
ꯑꯁ ꯁꯤꯡꯖꯨ ꯆꯥꯃꯟ ꯆꯥꯃꯟꯕꯒꯤꯀꯣ ꯌꯥꯗ꯭ꯔꯦ
ꯃꯣꯔꯣꯛ ꯆꯥꯃꯟꯕꯒꯤ ꯅꯣꯏꯗꯤ ꯆꯥꯔꯁꯨ ꯀꯔꯤꯁꯨ ꯀꯥꯏꯗ꯭ꯔꯦ ꯌꯨꯝ ꯄꯥꯜꯂꯝꯅꯤꯅ
ꯑꯁ ꯌꯨꯝ ꯄꯥꯟꯕ ꯑꯦꯁ ꯌꯦꯡꯕ ꯌꯥꯗ꯭ꯔꯦ ꯃꯥꯏꯒꯁ ꯇ‌ꯦ ꯃꯍꯤ ꯈꯇ ꯊꯣ
ꯊꯣꯛꯄ ꯇꯥꯝꯅꯤꯅꯦ
ꯃꯄꯨ ꯂꯩ ꯍꯥꯏ ꯋꯥꯅꯤꯗ ꯑꯩꯈꯣꯏꯗꯤ ꯌꯦꯝꯕꯒ ꯌꯥꯗ꯭ꯔꯦ ꯀꯔꯤꯁꯨ ꯇꯩꯗꯕꯅꯤꯅ
ꯎꯝ
ꯅꯪ ꯀꯔꯤ ꯀꯔꯤ ꯁꯤꯔꯝꯒ ꯀꯩꯅꯣ ꯄꯥꯏꯕ꯭ꯔꯣ ꯇꯣꯅꯔꯒꯗꯣ
ꯑꯁ ꯄꯥꯏꯅꯤꯡꯉꯥꯏ ꯂꯩꯗ‌ꯦ ꯍꯧꯖꯤꯛꯀꯥꯟ ꯑꯃꯨꯛ ꯄꯥꯏꯗ꯭ꯔꯦ ꯄꯩꯁꯥ ꯂꯩꯇꯝꯅꯤꯅ ꯂꯩꯅꯤꯡ ꯉꯥꯏꯐꯥꯎ ꯂꯩꯇꯦꯕ ꯇꯥ ꯑꯃꯨꯛ ꯇꯥꯡꯉꯦꯕ ꯃꯣꯏꯗꯨꯗꯤ
ꯅꯣꯏ ꯀꯥꯏꯗꯒꯤ ꯄꯩꯁꯥ ꯄꯥꯏꯕ ꯃꯤꯅ ꯂꯩꯇꯦ ꯍꯥꯏ
ꯀꯗꯥꯏꯗ ꯄꯩꯁꯥ ꯄꯥꯏꯅꯣ ꯁꯟꯁꯀꯔꯤꯟ ꯈꯠ ꯇꯅ‌ꯦ ꯇꯩꯕ ꯁꯟꯁꯀ꯭ꯔꯤꯟꯒ ꯃꯣꯁꯇꯨ ꯔꯥꯏꯖꯔꯒ ꯂꯣꯏꯔꯦ
ꯀꯩ ꯁꯟꯁꯀ꯭ꯔꯤꯟ ꯄꯥꯏꯒꯦ
ꯑꯁ ꯃꯂꯤꯌ‌ꯣ ꯒꯤꯅꯦ
ꯃꯥꯜꯂꯤꯌꯣꯒꯤ ꯐꯣꯔ ꯐꯣꯔ ꯐꯔꯤꯇꯤ ꯐꯥꯏꯚ ꯑꯦꯁ ꯄꯤ ꯑꯦꯐ ꯇꯨꯔꯣ
ꯐꯣꯔꯇꯤ ꯐꯥꯏꯚ ꯎꯝ ꯐꯣꯔꯇꯤ ꯐꯥꯏꯚ ꯑꯣꯏꯔꯝꯅꯤ ꯑꯩ ꯒꯤꯗꯨꯝ ꯇꯩꯕ ꯅꯨꯡꯉꯥꯏꯇꯦ
ꯑꯗꯨ ꯅꯪ ꯎꯝ ꯑꯗꯨ ꯈꯛꯇ ꯄꯥꯏꯔꯒ ꯅꯝ ꯅꯪꯒꯤ ꯃꯥꯏꯗꯤ ꯌꯥꯝ ꯀꯩꯅꯣ ꯇꯧꯋꯤꯅ ꯉꯧꯋꯤꯅ
ꯑꯩꯁ ꯑꯩꯒꯤ ꯃꯥ ꯌꯥꯗꯕꯅꯤꯍꯦ
ꯏꯁꯇꯥꯗ ꯈꯛꯇ ꯀꯥꯞꯄꯒꯤ ꯑꯣꯏꯔꯦꯞ ꯑꯣꯏꯔꯝꯒꯅꯤ ꯑꯗꯨꯗꯤ
ꯑꯥ ꯑꯗꯨꯗꯤ ꯑꯗꯨꯅꯤꯗꯅ ꯐꯤꯜꯇꯔ ꯌꯥꯎꯕꯒꯤꯅꯤꯅ
ꯅꯠꯇꯦꯗ ꯅꯪꯗꯤ ꯑꯗꯨꯝ ꯐꯖꯩꯗ
ꯑꯗꯨꯗꯤ ꯑꯩ ꯐꯤꯜꯇꯔ ꯌꯥꯎꯕꯒꯤꯅꯦ ꯑꯁ ꯌꯥꯗꯦ ꯑꯩꯒꯤ ꯃꯥꯏ
ꯑꯁ ꯅꯪ ꯑꯗꯨꯒ ꯅꯪ ꯅꯅꯥꯎ ꯅꯨꯄꯤ ꯐꯖꯅ ꯔꯦꯗꯤꯑꯣ ꯀꯟꯅ ꯄꯥꯔꯤꯀꯣ
ꯎꯝ ꯑꯗꯨꯗꯤ ꯖꯥꯠ ꯖꯥꯠ ꯑꯗꯨꯝ ꯇꯧꯕꯅꯤ ꯀꯤꯡꯀꯤꯗꯨꯗꯤ
ꯃꯥ ꯆꯠꯅꯤꯡꯉꯦ ꯍꯥꯏꯕ꯭ꯔꯥ
ꯎꯝ ꯍꯥꯏꯗꯦꯗ ꯃꯥ ꯑꯗꯨꯝ ꯇꯧꯒꯟꯕꯅꯤ ꯃꯤꯒꯤ ꯃꯑꯣꯡ ꯃꯇꯧ ꯑꯗꯨꯝ ꯁꯥꯕ ꯀꯟꯅ ꯁꯥꯕ ꯍꯩꯕꯅꯦꯕ ꯃꯤꯒꯤ
ꯅꯣꯏꯗꯤ ꯑꯗꯨꯋꯥꯏꯗ ꯅꯦꯠ ꯅꯦꯠꯇꯤ ꯅꯨꯡꯉꯥꯏꯔꯝꯒꯅꯤꯀꯣ
ꯀꯨꯝꯕꯗꯤ ꯅꯨꯡꯉꯥꯏ ꯏꯁꯤꯡ ꯅꯨꯡꯉꯥꯏꯗꯕꯀꯣ
ꯎꯝ ꯑꯩꯗꯤ ꯏꯁ ꯑꯁꯤꯗꯗꯤ ꯃꯩ ꯂꯥꯛꯇ꯭ꯔꯗꯤ ꯅꯦꯠꯋꯥꯛ ꯇꯣ ꯅꯨꯡꯉꯥꯏꯇꯕ
ꯃꯩꯗꯤ ꯂꯥꯛꯄ꯭ꯔꯣ ꯍꯧꯖꯤꯛ
ꯎꯝ ꯍꯧꯖꯤꯛ ꯑꯃꯨꯛ ꯂꯥꯛꯑꯦ ꯉꯁꯥꯏꯗꯣ ꯃꯨꯠꯂꯒ
ꯁ꯭ꯀꯨꯜ ꯀꯥꯕ ꯍꯧꯗ꯭ꯔꯤꯀꯣ ꯑꯗꯨꯗ
ꯎꯝ ꯑꯣꯟꯂꯥꯏꯟ ꯀ꯭ꯂꯥꯁ ꯇꯧ ꯎꯝ ꯇꯧꯔꯤ
ꯌꯥꯗꯤ ꯌꯥꯕ꯭ꯔꯣ ꯅꯦꯠ ꯇꯣ
ꯑꯗꯨꯝ ꯃꯩ ꯂꯥꯛꯇꯕ ꯀꯥꯟꯗꯒꯣ ꯌꯥꯗꯦ ꯕꯁ ꯆꯞꯄꯒ ꯂꯩꯌꯦ
ꯑꯁ ꯑꯗꯨꯗ ꯂꯧꯕꯗꯣ ꯒꯦꯟ ꯃꯦꯟ ꯇꯥꯗꯕꯅꯦꯍꯦ
ꯇꯥꯗꯦ ꯑꯉꯥꯡꯁꯤꯡꯗꯣ ꯈꯔ ꯑꯍꯟ ꯑꯣꯏꯔꯗꯤꯀꯣ ꯐꯣꯔ ꯐꯥꯏꯚ ꯁꯤꯛꯁ ꯑꯣꯏꯔꯗꯤ ꯈꯔ ꯐꯥꯕ ꯑꯗꯣ ꯑꯉꯥꯡ ꯑꯣꯏꯕꯅꯤꯅ ꯃꯣꯏꯗꯤ ꯏꯁ ꯐꯖꯅꯗꯤ ꯇꯥꯔ ꯂꯩꯌꯦ ꯑꯣ ꯒꯍꯥꯟꯗꯤ ꯁꯨꯡꯇꯥ ꯇꯥꯗꯕ ꯃꯤ ꯃꯤ ꯃꯆꯥꯛ ꯌꯥꯝꯅ ꯎꯕꯗꯣ
ꯎꯝ
ꯑꯗꯨꯗ ꯏꯁ ꯁ꯭ꯇꯨꯗꯦꯟꯁꯤꯡꯅ ꯁ꯭ꯇꯨꯗꯦꯟꯁꯤꯡꯅ ꯂꯥꯡꯒꯗ꯭ꯔ ꯑꯣꯖꯥꯁꯤꯡꯅ ꯉꯥꯡꯕꯗꯣ ꯁꯨꯛꯇꯥ ꯇꯥꯗꯦꯕ
ꯎꯝ ꯑꯈꯣꯏꯁꯨ ꯈꯪꯉꯤꯕ ꯀꯣꯔꯣꯅꯥ ꯂꯩꯕ ꯀꯥꯟꯁꯤꯗ ꯂꯧꯔꯒ ꯒꯦꯟ ꯃꯦꯟ ꯇꯥꯗꯦ ꯀꯔꯤ ꯆꯞꯇꯔ ꯂꯧꯕ꯭ꯔꯥ ꯀꯗꯥꯏꯗ ꯂꯧꯕ꯭ꯔꯥꯁꯨ ꯒꯦꯟ ꯃꯦꯟ
ꯅꯣꯏꯗꯤ ꯐꯥꯅ ꯈꯔ ꯑꯍꯟ ꯑꯣꯏꯕꯅꯤꯅ ꯈꯔ ꯐꯩꯌꯦ ꯑꯉꯥꯡ ꯑꯣꯏꯔꯤꯗꯤ ꯑꯉꯥꯡ ꯑꯣꯏꯕꯒꯤꯀꯣ ꯃꯣꯏꯗꯤ ꯎꯝ ꯇꯨꯏꯁꯟ ꯂꯧꯍꯟꯒꯦꯁꯨ ꯇꯧꯕ ꯑꯗꯣ ꯇꯨꯏꯁꯟ ꯍꯥꯟꯅꯒꯤ ꯑꯣꯖꯥꯗꯨꯁꯨ ꯃꯌꯨꯝ ꯂꯩꯇꯕꯅꯤꯅ ꯈꯪꯗꯦ
ꯎꯝ ꯇꯨꯏꯁꯟ ꯑꯣꯖꯥꯁꯤꯡ ꯐꯥꯎ ꯐꯖꯅ ꯇꯧꯅꯤꯡꯉꯦ ꯁꯤꯁꯦ
ꯎꯝ ꯐꯖꯅ ꯄꯥꯏꯕꯅꯦ
ꯐꯖꯅ ꯄꯥꯏꯌꯦꯍꯦ ꯑꯩꯈꯣꯏ ꯈꯨꯟ ꯈꯛꯇ ꯉꯥꯏꯔꯦꯍꯦ ꯄꯥꯏꯕ ꯑꯩꯗꯤ ꯅꯌꯥꯝꯕꯅ ꯍꯥꯏꯔꯛꯄꯒꯤ ꯇꯧꯕꯅꯦ ꯑꯩꯁꯨ
ꯑꯗꯣ ꯑꯥ ꯍꯥꯏ ꯍꯥꯢꯕꯗꯣ ꯑꯁ ꯀꯩꯅꯣ ꯑꯩꯅ ꯑꯥ ꯑꯗꯨꯒꯤ ꯑꯗꯨꯒ ꯑꯃꯨꯛ ꯁꯦꯝꯕꯤꯌꯣ ꯍꯥꯏꯕꯒꯤ
ꯄꯥꯜꯂꯒꯥ ꯅꯪ ꯀꯩꯗꯧꯔꯤꯒꯦ ꯃꯌꯨꯝ ꯄꯥꯜꯂꯕꯨ ꯐꯣꯟ ꯇꯧꯕ ꯌꯥꯗꯕ꯭ꯔꯣ ꯍꯥꯏꯔꯒ ꯑꯗꯨꯗꯗꯤ ꯅꯝꯕꯔ ꯌꯥꯝ ꯌꯥꯝꯃꯦꯗꯅ ꯑꯗꯨꯗ ꯈꯪꯕ ꯈꯪꯗꯕꯁꯨ ꯑꯗꯨꯝ ꯇꯧꯋꯤꯗꯅ
ꯎꯝ ꯑꯩꯗꯤ ꯈꯪꯕ ꯈꯛꯇꯅꯦ ꯈꯪꯗꯕ ꯇꯧꯗꯦ
ꯑꯩꯁꯨ ꯇꯧꯔꯣꯏ ꯈꯪꯗꯕꯗꯤ
ꯈꯪꯗꯕꯗꯤ ꯑꯗꯨꯝ ꯂꯩꯌꯦꯕꯀꯣ ꯈꯪꯕꯗꯤ ꯑꯗꯨꯝ ꯂꯩꯌꯦ ꯑꯗꯨ ꯑꯣꯏꯔꯁꯨ ꯑꯁ ꯋꯥꯔꯤ ꯁꯥꯟꯅꯕ ꯅꯨꯡꯉꯥꯏꯕ ꯅꯨꯡꯉꯥꯏꯇꯕ ꯑꯃꯨꯛ ꯂꯩꯌꯦꯗꯅ
ꯎꯝ ꯑꯗꯨꯅꯦ ꯅꯦꯠ ꯅꯨꯡꯉꯥꯏꯔꯗꯤ ꯈꯔ ꯅꯨꯡꯉꯥꯏꯌꯦ ꯃꯩ ꯂꯥꯛꯇ꯭ꯔꯥꯗꯤ ꯅꯦꯠ ꯅꯨꯡ ꯅꯨꯡꯉꯥꯏꯇ꯭ꯔꯗꯤꯀꯣ ꯉꯔꯥꯡꯗꯣ ꯏꯃꯥꯟꯅꯕꯤꯒ ꯇꯧꯋꯦ ꯑꯗꯨꯒ ꯐꯣꯟꯗꯣ ꯆꯞ ꯃꯥꯟꯗꯅ ꯅꯦꯠꯋꯥꯛꯇꯣ ꯌꯥꯗꯦ
ꯈꯨꯟꯗ ꯂꯩꯗꯕꯤꯗ ꯇꯧꯑꯣ ꯑꯗꯨꯗꯤ ꯁꯥꯟꯅꯧꯑꯣ
ꯎꯝ ꯁꯤ ꯁꯅꯥꯅꯤꯡꯉꯥꯏ ꯈꯛꯇ ꯈꯨꯟ ꯊꯥꯗꯣꯛꯑꯒ ꯆꯠꯁꯤꯔꯥ ꯈꯪꯗꯦ
ꯎꯝ ꯎꯝ ꯌꯨꯝꯗ ꯂꯩꯕ꯭ꯔꯣ ꯍꯧꯖꯤꯛ
ꯎꯝ
ꯍ
ꯌꯨꯝꯗ ꯂꯩꯌꯦ
ꯎꯝ ꯎꯝ
ꯅꯣꯏ ꯀꯣꯆꯤꯡ ꯄꯨꯡ ꯀꯌꯥ ꯑꯗꯨꯋꯥꯏꯗ ꯄꯨꯡ ꯀꯌꯥ ꯄꯨꯡ ꯀꯌꯥ ꯑꯗꯨꯋꯥꯏꯗ ꯆꯠꯄ꯭ꯔꯣ ꯀꯣꯆꯤꯡꯗꯣ
ꯃꯉꯥꯗꯒꯤ ꯇꯔꯦꯠ ꯐꯥꯎ ꯎꯝ ꯑꯌꯨꯛꯇꯅ ꯃꯉꯥꯗꯒꯤ ꯇꯔꯨꯛ ꯐꯥꯎ ꯑꯁ ꯁꯤ ꯀ꯭ꯂꯥꯁ ꯇꯨꯋꯦꯜꯐ ꯂꯣꯢꯔꯗꯤ ꯑꯁ ꯅꯨꯡꯉꯥꯏꯔꯅꯤ ꯇꯨꯌꯦꯜꯐ ꯂꯣꯏꯗꯕꯒꯤ ꯃꯊꯥ ꯁꯥꯢꯅꯦ ꯍ ꯂꯥꯢꯔꯤꯛꯁꯨ ꯄ
ꯑꯝ
ꯑꯃꯨꯛ ꯁꯥꯏꯟꯁ ꯂꯧꯕꯅꯤꯅꯀꯣ ꯌꯥꯝ ꯂꯨꯋꯦꯕ ꯑꯩꯈꯣꯏꯒꯤꯗꯤ ꯄꯪꯕꯅꯤꯅ
ꯅꯃꯥꯟꯅꯕꯤ ꯑꯃꯗꯨꯁꯨ ꯁꯥꯏꯟꯁꯔꯥ
ꯎꯝ
ꯢꯁ ꯂꯥꯏꯔꯤꯛ ꯐꯥꯕꯩꯅꯦ ꯁꯥꯏꯟꯁ ꯂꯧꯔꯤꯗꯣ
ꯐꯕꯒꯤ ꯅꯠꯇꯦ ꯂꯧꯑꯣ ꯂꯧꯑꯣ ꯃꯤꯅ ꯐꯩꯌꯦ ꯂꯧꯑꯣ ꯂꯧꯑꯣ ꯑꯗꯨꯃꯥꯏꯅ ꯍꯥꯏꯔꯕꯒꯤ ꯂꯧꯕꯤꯕꯅꯤ ꯑꯁ ꯌꯥꯝ ꯋꯥꯏ ꯁꯥꯢꯟꯁ ꯂꯧꯔꯒ ꯀꯣꯆꯤꯡꯁꯨ ꯑꯃꯨꯛ ꯆꯠꯄ ꯆꯠꯂꯁꯨ ꯕꯦꯁꯤꯛꯇꯣ ꯈꯪꯗ꯭ꯔꯕꯅꯤꯅ ꯐꯖꯅ ꯒ꯭ꯌꯥꯟ ꯇꯥꯗ꯭ꯔꯦꯕ
ꯑꯦ ꯅꯣꯏꯗꯤ ꯑꯗꯨꯝ ꯀꯣꯆꯤꯡ ꯂꯥꯛꯑꯅꯤ ꯑꯗꯨꯒ ꯆꯥꯛ ꯊꯣꯡꯑꯅꯤ ꯑꯗꯨꯝ ꯅꯨꯡꯇꯤꯒꯤ ꯑꯗꯨꯃꯥꯏ ꯃꯇꯝꯗꯣ ꯂꯦꯜꯂ ꯂꯩꯔꯦ ꯅꯣꯏ ꯄꯨꯟꯁꯤꯁꯤꯗꯤ ꯌꯥꯝ ꯅꯨꯡꯉꯥꯏꯍꯦ
ꯀꯗꯥꯏꯗꯒꯤꯔꯣ ꯅꯣꯏꯅꯦ ꯅꯨꯡꯉꯥꯏꯔꯤꯁꯦ ꯑꯩꯈꯣꯏ ꯄꯨꯟꯁꯤꯅꯦ ꯅꯨꯡꯉꯥꯏꯇꯔꯤꯁꯦ ꯇꯦꯟꯁꯟ ꯌꯥꯝꯃꯦ ꯂꯥꯏꯔꯤꯛꯀꯤ ꯈꯜꯂꯗꯤ
ꯏꯁ ꯌꯥꯔꯦꯗ ꯑꯩꯈꯣꯏꯅ ꯇꯦꯟꯁꯟ ꯌꯥꯝꯒꯗꯕꯕꯨ ꯅꫭꯏꯗꯤ ꯀꯃꯥꯏ ꯇꯦꯟꯁꯟ ꯂꯩꯒꯅꯤ ꯀꯣꯆꯤꯡ ꯆꯠꯂꯦ ꯑꯃꯨꯛ ꯂꯥꯛꯑꯦ ꯆꯥꯛ ꯆꯥꯅꯤ ꯑꯗꯨꯒ ꯇꯣꯛꯑꯅꯤ ꯑꯦꯁ
ꯅꯪꯅ ꯀꯔꯤ ꯅꯪꯅ ꯀꯩꯒꯤ ꯇꯦꯟꯁꯟ ꯂꯩꯔꯤꯕ
ꯑꯦꯁ ꯑꯩꯗꯤ ꯏꯆꯥ ꯂꯩꯔꯁꯤꯗꯤ